ꯑꯦ
ꯀꯩꯗꯧꯔꯤꯅꯣ
ꯁꯨꯝ ꯐꯝꯃꯤꯗ ꯍꯧꯖꯤꯛꯇꯤ ꯊꯕꯛ ꯂꯣꯏꯔꯒ
ꯑꯁ ꯉꯁꯥꯏꯒꯤ ꯋꯥꯔꯤꯗꯣ ꯑꯃꯨꯛ ꯇꯧꯁꯦꯅꯦ ꯅꯨꯡꯉꯥꯏꯌꯦꯅꯦ
ꯇꯧꯁꯦ ꯇꯧꯁꯦ
ꯅꯍꯥꯟ ꯑꯩꯈꯣꯏ ꯅꯍꯥꯟ ꯋꯥꯏ ꯑꯩꯈꯣꯏ ꯑꯉꯥꯡ ꯑꯣꯏꯔꯀꯥꯟꯗ ꯁꯤꯡꯒꯨꯝꯕ ꯈꯥꯏꯕ ꯆꯠꯄꯗꯣ
ꯍꯣꯏ
ꯅꯨꯡꯁꯤꯗ꯭ꯔꯥ
ꯅꯨꯡꯁꯤꯌꯦꯅꯦ ꯑꯁ ꯈꯪꯍꯧꯗꯦꯀꯣ ꯃꯇꯝꯁꯤꯗꯤ
ꯍꯣꯏ ꯃꯇꯝꯗꯨꯣ ꯌꯥꯝꯅ
ꯑꯩꯈꯣꯏꯅ ꯑꯉꯥꯡ ꯑꯣꯏꯔꯤꯉꯩꯗꯤ ꯍꯣꯏ ꯑꯁ ꯁꯝꯒꯁꯦ ꯄꯨꯔꯒꯀꯣ ꯍꯥꯏꯕꯗꯤ ꯐꯖ ꯐꯖꯕ ꯁꯝꯁꯤꯡꯗꯣ
ꯁꯦꯡꯕ
ꯄꯒꯤ ꯁꯝꯗꯣ ꯑꯁꯤꯁ ꯏꯃꯥꯟꯕꯤꯅꯦ ꯑꯃꯗꯨꯅꯦ ꯑꯁ ꯑꯩꯈꯣꯏ ꯑꯍꯨꯝꯗꯣ ꯅꯨꯡꯁꯤꯃꯜꯂꯦ ꯅꯪꯅ ꯑꯗꯨ ꯃꯇꯝꯗꯗꯤ ꯅꯪꯅ ꯈꯔ ꯑꯉꯥꯡ ꯑꯣꯏꯕꯅꯤ ꯅꯈꯣꯏꯗꯒꯤꯗꯤ
ꯑꯉꯥꯡ ꯑꯣꯏꯕ
ꯅꯪꯒꯤ ꯕꯣꯂꯨꯝꯗꯣ ꯈꯔ ꯂꯥꯏꯛ ꯅꯪꯒꯤ ꯕꯣꯂꯨꯝꯗꯣ ꯈꯔ ꯃꯈꯥ ꯂꯩ
ꯂꯩꯥꯏꯈꯠꯂꯣ ꯍꯥꯏꯔ
ꯅꯠꯇꯦ ꯃꯈꯥ ꯃꯈꯥ
ꯑꯣ ꯌꯥꯝ ꯀꯟꯃꯜꯂꯦ ꯍꯥꯏꯔꯥ
ꯅꯠꯇꯦ ꯑꯩꯒꯤ ꯈꯣꯟꯖꯦꯜꯗꯣ ꯑꯩ ꯑꯣꯏꯅ ꯇꯥꯒꯦ ꯇꯧꯋꯦꯕ
ꯑꯣ ꯀꯟꯃꯜꯂꯦ ꯍꯥꯏꯔ
ꯍꯣꯏ ꯀꯟꯕ ꯑꯣꯏꯔꯕ ꯃꯥꯜꯂꯦ ꯍꯣꯏ ꯈꯔ ꯑꯗꯨꯝ ꯃꯈꯥ ꯊꯝꯃꯣ ꯍꯣꯏ ꯌꯥꯔꯦ ꯌꯥꯔꯦ ꯌꯥꯔꯦ
ꯑꯣ
ꯑꯁ ꯈꯣꯡ ꯈꯨꯠꯆꯁꯤ ꯂꯖꯔꯤꯅꯦ ꯑꯩꯈꯣꯏ ꯀꯥꯡ ꯌꯥꯝꯅꯦꯕ
ꯑꯣ ꯍꯣꯏ ꯇꯨꯝ ꯑꯗꯨꯗꯤ ꯀꯃꯥꯏꯅ ꯇꯧꯒꯦ ꯍꯥꯏꯕꯗꯤ ꯀꯥꯡꯈꯟꯒꯨꯝꯕ ꯁꯤꯖꯤꯟꯅꯕ꯭ꯔꯥ
ꯍꯣꯏ ꯑꯗꯨꯝ ꯁꯤꯖꯤꯟꯅꯩ ꯍꯥꯏꯇꯥꯔꯦ ꯍꯥꯏꯕꯗꯤ ꯀꯥꯡ ꯅꯍꯥꯟꯅꯤ ꯁꯤꯖꯤꯟꯅꯩ ꯑꯃꯨꯔꯛꯇꯤ ꯊꯥ ꯑꯃꯒꯨꯝꯕꯕꯁꯤ ꯁꯤꯖꯤꯟꯅꯩ ꯍꯧꯖꯤꯛꯀꯥꯟꯗꯤ ꯇꯥꯡꯒꯤ ꯍꯤꯗꯥꯛꯇꯣ
ꯎꯝꯝ
ꯑꯗ ꯗꯨꯀꯥꯟꯗꯒꯤ ꯂꯧꯔꯒ ꯊꯥꯜꯂꯒ ꯇꯧꯕꯅꯤꯅ ꯍꯧꯖꯤꯛꯐꯥꯎꯗꯤ ꯄꯥꯛꯇꯤ ꯁꯤꯖꯤꯟꯅꯗ꯭ꯔꯦꯗ ꯅꯣꯏꯗꯤ
ꯑꯩꯈꯣꯏꯁꯨ ꯍꯥꯏꯕꯗꯤ ꯃꯔꯛ ꯃꯔꯛꯇ ꯑꯗꯨꯝ ꯀꯥꯡꯈꯟ ꯁꯤꯖꯤꯟꯅꯕ ꯌꯥꯎꯋꯦ ꯃꯔꯛ ꯃꯔꯛꯇ ꯑꯗꯨꯝ
ꯍꯤꯗꯥꯛꯇ ꯃꯍꯤꯗꯣ ꯃꯍꯤꯗꯨꯅ ꯍꯦꯟꯅ ꯌꯥꯝꯅ ꯐꯕꯅꯦ ꯑꯗꯨꯅ ꯍꯦꯟꯅ ꯍꯥꯏꯕꯗꯤ ꯍꯥꯏꯕꯗꯤ ꯃꯣꯏꯒꯤ ꯆꯩꯒꯨꯝꯕ ꯑꯃꯁꯨ ꯂꯩꯕꯗꯥꯏ ꯃꯣꯏꯒꯤꯁꯦ ꯑꯗꯨꯗꯒꯤ ꯍꯦꯟꯅꯗꯤ ꯃꯍꯤꯅ ꯐꯕꯅꯦ
ꯇꯥꯔꯦꯠ ꯅꯣꯡꯃꯥꯏ ꯆꯦ ꯍꯥꯏꯔꯒ
ꯎꯝ ꯑꯗꯨ ꯑꯣꯏꯅ ꯁꯤꯖꯤꯟꯅꯑꯣ ꯁꯤꯖꯤꯟꯅꯕ ꯅꯨꯡꯉꯥꯏꯕꯅꯦ ꯑꯗꯨꯅ
ꯑꯥ ꯂꯥ ꯍꯣꯏ ꯁꯤꯖꯤꯅ
ꯀꯥꯡ ꯑꯗꯨ ꯍꯦꯛ ꯁꯤꯖꯤꯟꯅꯔꯗꯤꯀꯣ ꯀꯥꯡ ꯄꯥꯛ ꯆꯪꯗ꯭ꯔꯕꯅꯦ ꯅꯨꯡꯗꯥꯡꯗꯒꯁꯦ ꯐꯖꯅ ꯅꯨꯡꯉꯥꯏꯅ ꯑꯗꯨꯝ ꯊꯣꯛꯄ ꯌꯥꯔꯦ ꯑꯗꯨ ꯑꯗꯨ ꯁꯤꯖꯤꯟꯅꯔꯗꯤ
ꯅꯣꯏ ꯅꯅꯥꯎ ꯅꯨꯄꯤꯒ ꯅꯪ ꯂꯩꯌꯦ ꯍꯥꯏꯕ ꯅꯠꯇ꯭ꯔꯣ
ꯍꯣꯏ
ꯑꯗꯣ ꯏꯅꯥꯎꯅꯨꯄꯤꯅꯤ ꯑꯩꯁꯨ ꯏꯆꯦꯒ ꯂꯩꯌꯦꯕꯀꯣ ꯑꯗꯨ ꯑ ꯅꯅꯥꯎ ꯅꯨꯄꯤ ꯅꯣꯏꯅꯦ ꯀꯣꯏꯔꯛꯎꯅꯦ ꯅꯣꯡꯃ ꯆꯥꯛ ꯏꯟꯁꯥꯡ ꯆꯥꯃꯤꯟꯅꯁꯤꯅꯦ ꯀꯔꯤꯔꯣ
ꯆꯥꯃꯤꯟꯅꯁꯤ ꯃꯥ ꯊꯕꯛ ꯍꯥꯟꯅ ꯐꯪꯍꯟꯈꯤꯒꯦ ꯊꯕꯛ ꯀꯟꯅ ꯊꯤꯔꯤꯌꯦ
ꯅꯅꯥꯎ ꯅꯨꯨꯄꯤꯗꯨꯔꯣ
ꯍꯣꯏ ꯍꯥꯏꯕꯗꯤ ꯍꯧꯖꯤꯛꯀꯥꯟꯗꯤ ꯍꯥꯏꯕꯗꯤ ꯊꯕꯛ ꯐꯪꯕ ꯍꯥꯏꯁꯤ ꯌꯥꯝ ꯂꯨꯈ꯭ꯔꯕꯅꯦꯕ ꯑꯗꯨ ꯃꯤ ꯃꯌꯥꯝ ꯍꯥꯏꯕꯁꯤ ꯇꯝꯕꯁꯨ ꯌꯥꯎꯕꯅꯤꯅꯀꯣ
ꯍꯣꯢ
ꯆꯍꯤ ꯑꯃꯗ ꯁꯥꯇ꯭ꯔꯥ ꯀꯌꯥ ꯀꯌꯥ ꯌꯦꯡꯉꯨꯅꯦ ꯁꯥꯇ꯭ꯔꯥ ꯀꯌꯥ ꯀꯌꯥ ꯑꯦꯛꯖꯥꯝ ꯊꯥꯒꯦ ꯍꯥꯏꯗꯣ
ꯑꯗꯨꯅꯦ ꯑꯩꯒꯤ ꯏꯆꯦꯒ ꯑꯩꯈꯣꯏ ꯁꯤꯁꯨ ꯂꯩꯕꯅꯦ ꯑꯩꯁꯨ ꯊꯕꯛꯇꯤ ꯊꯤꯔꯤꯅꯦꯕꯀꯣ ꯊꯕꯛ ꯊꯤꯌꯦ ꯑꯗꯨꯕꯨ ꯊꯕꯛ ꯊꯤ ꯐꯪꯗꯕꯒꯤ ꯋꯥꯈꯜꯁꯦ ꯑꯗꯨꯝ ꯅꯨꯡꯉꯥꯏꯊꯣꯛꯈ꯭ꯔꯦꯗ ꯐꯪꯗꯕꯒꯤ ꯑ ꯋꯥ ꯅ
ꯑꯗꯨꯗꯤ ꯅꯪ ꯍꯧꯖꯤꯛ ꯐꯪꯗꯕ ꯋꯥꯅꯦ ꯍꯦꯛ ꯐꯪꯈ꯭ꯔꯗꯤꯀꯣ ꯐꯪꯈ꯭ꯔꯗꯤ ꯅꯪ ꯍꯧꯒꯗꯧꯕꯅꯦ ꯑꯗꯨꯒꯨꯝꯕ ꯅꯨꯡꯉꯥꯏꯕ ꯍꯥꯏꯕꯗꯨ ꯐꯪꯂꯉꯔꯣꯏꯕ ꯑꯃꯨꯛꯀ ꯊꯕꯛꯀꯤ ꯀꯟ ꯉꯥꯛꯇ ꯍꯥꯏꯕꯗꯤ ꯋꯥꯕꯒꯤꯗꯣ
ꯍꯣꯏ
ꯑꯗꯨꯒꯤ ꯈꯛꯇ ꯉꯥꯏꯗꯧ ꯑꯗꯨꯒꯤ ꯍꯧꯖꯤꯛ ꯍꯥꯏꯕꯗꯤ ꯃꯤ ꯑꯗꯨ ꯊꯥ ꯑꯃ ꯅꯣꯏ ꯂꯣꯏꯕ ꯀꯨꯏꯔꯝꯈꯤꯔꯣꯏꯀꯣ
ꯍꯣꯏ ꯊꯥ ꯑꯅꯤ ꯑꯍꯨꯝꯗꯤ ꯁꯨꯔꯦ
ꯑꯗꯨ ꯀꯨꯏꯔꯝꯈꯤꯔꯣꯢ ꯃꯤ ꯃꯤ ꯈꯔꯗꯤ ꯆꯍꯤ ꯑꯃ ꯑꯅꯤ ꯐꯥꯎ ꯊꯕꯛ ꯁꯨꯗꯕ ꯂꯩꯕꯅꯦ
ꯑꯣ ꯏꯃꯥꯟꯅꯕꯤ ꯑꯃꯁꯨ ꯂꯩꯌꯦꯕꯀꯣ ꯑꯃꯁꯨ ꯃꯣꯏ ꯕꯥꯈꯣꯏꯅ ꯅꯍꯥꯟ ꯑꯩꯈꯣꯏꯅꯤ ꯐꯣꯟ ꯇꯧꯕꯅꯦꯕ ꯑꯩꯅ ꯑꯁ ꯊꯕꯛ ꯐꯪꯗꯕꯗꯣ ꯋꯥꯈꯜ ꯋꯥꯏꯑꯦ ꯈꯣꯠꯂꯦ ꯍꯥꯏꯅ ꯍꯥꯏꯌꯦ ꯃꯣꯏ ꯕꯥꯅꯗꯤ ꯑꯁ ꯑꯉꯥꯡ ꯑꯣꯏꯔꯤ ꯑꯗꯨꯒꯤ ꯋꯥꯈꯜꯗꯣ ꯌꯥꯝ ꯈꯜꯂꯒ ꯋꯥꯔꯒꯅꯨ ꯊꯕꯛꯀꯤ ꯊꯕꯛꯄꯨꯗꯤ ꯃꯇꯝ ꯂꯥꯛꯈꯤꯅꯤ ꯈꯣꯠꯅꯤ ꯍꯥꯏ ꯍꯥꯏ
ꯑꯣ ꯑꯗꯨꯅꯦ ꯍꯧꯖꯤꯛ ꯂꯣꯏꯕꯗ ꯉꯥꯏꯔꯤꯅ ꯅꯣꯏ
ꯍꯣꯏ ꯑꯗꯨꯕꯨ ꯑꯣꯏꯔꯁꯨ ꯑꯩꯈꯣꯏꯁꯨ ꯄꯩꯁꯥ ꯍꯥꯏꯕꯗꯣ ꯈꯨꯠꯇ ꯊꯣꯛꯇꯕꯅꯤꯅꯀꯣ
ꯍꯣꯏ ꯍꯣꯏ ꯑꯗꯨꯕꯨꯗꯤ ꯍꯧꯖꯤꯛꯇꯤ ꯄꯩꯁꯥ ꯃꯇꯝꯅꯤꯅ ꯄꯩꯁꯥ ꯂꯩꯇ꯭ꯔꯗꯤ ꯍꯤꯡꯕ ꯌꯥꯗꯕꯅꯤ ꯀꯌꯥ
ꯍꯣꯏ
ꯍꯥꯏꯕꯗꯤ ꯅꯨꯡꯇꯤꯒꯤꯗꯤ ꯑꯗꯨꯝ ꯄꯩꯁꯥ ꯊꯣꯛꯇꯦ ꯍꯥꯏꯕ ꯋꯥꯅꯦꯕ ꯅꯨꯡꯇꯤꯒꯤꯗꯤ ꯄꯩꯁꯥ ꯁꯤꯖꯤꯟꯅꯕꯅꯦꯕ
ꯑꯁ ꯑꯁꯦꯡꯕꯅꯦ ꯑꯩ ꯑꯩꯁꯨꯅꯦ ꯍꯧꯖꯤꯛ ꯏꯆꯦꯒ ꯑꯩꯈꯣꯏꯅ ꯂꯩꯕꯅꯤ ꯏꯆꯦꯒ ꯂꯩꯇ꯭ꯔꯗꯤ ꯑꯩ ꯅꯍꯥꯟꯅ ꯀꯥꯡꯑ ꯁꯤꯔꯅꯤ
ꯐꯥꯔꯕꯅꯦꯗꯣ
ꯃꯄꯥꯟꯂꯣꯝꯗꯁꯨ ꯂꯩꯌꯦꯕ
ꯎꯝ
ꯁꯣꯝꯅ ꯂꯩꯔꯒ ꯑꯩꯒꯤ ꯄꯩꯁꯥꯁꯦ ꯆꯍꯨꯝꯒꯨꯝꯕ ꯂꯩꯔ ꯂꯩꯔꯤꯅꯤꯅꯦ ꯑꯩꯁꯦ
ꯑꯗꯨꯅꯦ ꯂꯩꯇ꯭ꯔꯗꯤ ꯀꯔꯤꯗ ꯎꯄꯥꯏ ꯂꯩ ꯅꯠꯇ꯭ꯔꯥ
ꯃꯤꯅ ꯈꯪꯉꯥꯗꯤ ꯅꯣꯛꯄꯅ ꯁꯤꯔꯅꯦꯕ ꯃꯄꯥꯟꯂꯣꯝꯗ ꯂꯩꯕ ꯃꯤꯅ ꯂꯨꯄꯥ ꯆꯍꯨꯝ ꯂꯩ ꯍꯥꯏꯗꯣ ꯊꯕꯛꯁꯨ ꯇꯧꯗꯦ
ꯏꯃꯨꯡ ꯂꯩꯔꯗꯤ ꯀꯔꯤꯁꯨ ꯀꯥꯏꯗꯦꯅ ꯏꯃꯣꯡ ꯂꯩꯇꯕꯅꯤꯅ ꯏꯃꯨꯡ ꯂꯩꯇꯕꯁꯤꯡ ꯃꯁꯥ ꯃꯁꯥ ꯈꯛꯇ ꯂꯩꯕꯁꯤꯡꯅ ꯋꯥꯏꯑꯦ ꯍꯥꯏꯕ ꯋꯥꯅꯦꯕ
ꯍꯣꯏ ꯏꯆꯦ ꯂꯩꯌꯦ ꯏꯆꯦꯁꯨ ꯏꯆꯦ ꯏꯆꯦ ꯂꯩꯕꯒꯤꯀꯣ ꯑꯗꯨ ꯑꯩꯁꯨ ꯋꯥꯈꯜ ꯋꯥꯗꯦꯗ ꯃꯥꯅ ꯂꯣꯏ ꯄꯨꯔꯛꯑꯒ ꯆꯥꯔ ꯇꯨꯝ ꯂꯩꯕꯦ
ꯎꯝ ꯍꯥꯏꯕꯗꯤ ꯍꯧꯖꯤꯛ ꯅꯪ ꯑꯗꯨ ꯃꯇꯝꯗ ꯐꯪꯍꯧꯔꯗꯤ ꯌꯥꯔꯦ ꯍꯧꯖꯤꯛ ꯍꯧꯖꯤꯛꯀꯤꯗꯤ ꯑꯗꯨꯝ ꯌꯥ ꯁꯥꯟꯅꯕ ꯌꯥꯅꯕꯀꯣ ꯍꯌꯦꯡꯋꯥꯋꯥꯏꯒꯤ ꯑꯗꯨꯝ ꯍꯥꯏꯕꯗꯤ ꯍꯌꯦꯡ ꯋꯥꯏꯒꯤꯁꯤꯅ ꯍꯌꯦꯡ ꯋꯥꯏꯊꯣꯛꯇꯣꯏꯅꯦ ꯍꯧꯖꯤꯛꯀꯤꯁꯤꯅ ꯍꯧꯖꯤꯛꯀꯤ ꯂꯣꯏꯔꯦ
ꯍꯣꯏ ꯍꯧꯖꯤꯛꯀꯤꯗꯤ ꯑꯩꯁꯦ ꯆꯥꯔ ꯇꯨꯝꯔ ꯂꯩꯕꯁꯦ ꯑꯩꯒꯤ ꯌꯥꯝꯅ ꯀꯩꯅꯣ ꯑꯩꯅꯁꯨ ꯌꯥꯝꯅ ꯄꯥꯝꯖꯕ ꯃꯐꯝꯅꯦꯕ ꯇꯨꯡꯄꯅ ꯂꯩꯕꯁꯦ ꯆꯞ ꯆꯥꯅ ꯐꯪꯕ ꯍꯥꯏꯇꯥꯔꯦ ꯍꯥꯏꯕꯗꯤ ꯑꯩꯒꯤ ꯑꯁꯥꯗꯣ
ꯍꯥꯥ
ꯍꯥꯏꯕꯗꯤ ꯑꯩꯅ ꯄꯥꯝꯅꯦꯕ ꯁꯤꯁꯦ ꯇꯨꯝꯃꯒ ꯆꯥꯔꯒ ꯂꯩꯕꯁꯦ ꯍꯣꯏ ꯍꯣꯏ ꯍꯣꯏ ꯑꯩꯒꯤ ꯑꯩꯒꯤ ꯅꯤꯡꯕ ꯊꯨꯡꯖꯔꯦ ꯍꯥꯏꯕꯗꯣ ꯍꯥꯏꯇꯥꯔꯦꯀꯣ ꯑꯃ ꯑꯅꯤꯈꯛ ꯑꯣꯏꯔꯁꯨ ꯑꯩꯅ ꯅꯤꯡꯕꯗꯣ ꯊꯨꯡꯖꯔꯦꯕ ꯑꯩꯗꯣ
ꯑꯗꯨꯅꯦ ꯑꯗꯨ ꯀꯔꯤ ꯀꯔꯤ ꯋꯥꯅꯤꯡꯉꯥꯏ ꯂꯩꯒꯦ ꯃꯤꯁꯤꯡꯗꯤ ꯑꯗꯨꯒꯤ ꯏꯃꯥ ꯅꯤꯡꯕ ꯊꯨꯡꯕ ꯍꯥꯏꯁꯤꯗꯤ ꯋꯥꯅ ꯑꯗꯨ ꯐꯪꯕꯅꯦꯅꯦ
ꯑꯗꯨꯅꯦ ꯑꯩꯗꯤ ꯑꯩꯒꯤ ꯅꯤꯡꯕꯁꯦ ꯊꯥ ꯑꯃꯈꯛ ꯑꯣꯏꯔꯁꯨ ꯃꯤꯗꯤ ꯅꯨꯃꯤꯠ ꯑꯃꯈꯛ ꯍꯥꯏꯌꯦꯅ ꯑꯩ ꯊꯥ ꯑꯩꯒꯤ ꯑꯅꯤꯡꯕ ꯊꯨꯡꯕꯁꯦ ꯊꯥ ꯑꯃꯗꯤ ꯐꯥꯔꯦꯕꯀꯣ ꯑꯣ ꯊꯥ ꯑꯃꯒ ꯇꯔꯦꯠ ꯑꯍꯨꯝ ꯆꯠꯂꯦꯕ ꯉꯁꯤꯁꯦ
ꯅꯪꯅꯤ ꯅꯪꯅꯤ ꯅꯪꯒꯤ ꯅꯨꯡꯕ ꯊꯣꯡꯕꯁꯦ ꯌꯥꯝ ꯀꯨꯏꯅ ꯆꯠꯂꯦꯕꯣ
ꯍꯣꯏ ꯑꯗꯨꯒꯤꯅꯦ ꯑꯁ
ꯆꯥꯅꯉꯥꯏ ꯊꯛꯅꯉꯥꯏ ꯋꯥꯠꯇꯕꯤꯗ ꯑꯗꯨꯃꯥꯏꯅ ꯂꯩꯔꯗꯤ
ꯍꯣꯏ ꯑꯗꯨꯃꯥꯏꯅ ꯂꯩꯅꯤꯡꯉ ꯑꯩꯁꯨ ꯀꯟꯅ ꯍꯧꯖꯤꯛ ꯋꯥꯈꯜ ꯈꯜꯂꯤꯕꯅꯤ ꯍꯥꯏꯕꯗꯤ ꯑꯩꯈꯣꯏ ꯀꯔꯤ ꯀꯔꯤ ꯇꯧꯔꯒ ꯗꯥꯎ ꯌꯥꯕꯗꯣ ꯐꯥꯎꯔꯒ ꯀꯣ ꯑꯗꯨ
ꯍꯥꯏꯕꯗꯤ ꯏꯁꯣꯔꯅꯁꯨ ꯈꯪꯕꯅꯦꯗ ꯂꯥꯏꯔꯕꯅꯤ ꯅꯥꯎ ꯑꯩꯈꯣꯏꯅ ꯍꯥꯏꯕꯗꯤ ꯎꯜꯇꯥ ꯄꯨꯜꯇꯥ ꯇꯧꯔꯒ ꯂꯩꯕꯁꯨ ꯅꯠꯇꯦ ꯅꯠꯇ꯭ꯔꯥ ꯏꯁꯣꯔꯅꯁꯨ ꯂꯣꯏꯅ ꯎꯕꯅꯤꯗ ꯏꯁꯣꯔꯅꯁꯨ ꯂꯣꯏꯅ ꯈꯪꯕꯅꯤ ꯑꯗꯨꯅꯤ ꯇꯧꯕ ꯇꯧꯊ ꯊꯣꯛꯄ ꯈꯨꯗꯤꯡ ꯑꯗꯨꯝ ꯌꯥꯅꯕ ꯌꯥꯅꯕ ꯄꯤ ꯍꯥꯏꯗꯣ
ꯑꯗꯨ ꯋꯥꯈꯜꯗꯤ ꯅꯨꯡꯉꯥꯏꯌꯦꯦ ꯑꯁ ꯍꯧꯖꯤꯛꯁꯨ ꯋꯥꯈꯜꯗꯣ ꯀꯔꯤ ꯍꯥꯏꯁꯤꯔꯥꯅꯨꯡ
ꯆꯥꯔꯅꯤ ꯊꯛꯑꯅꯤ ꯍꯧꯒꯠꯂꯅꯤ ꯊꯣꯡꯡꯂꯅꯤ ꯑꯃꯨꯛ
ꯍꯧꯖꯤꯛꯁꯦ ꯑꯩꯒꯤ ꯋꯥꯈꯜꯁꯦ ꯅꯨꯡꯁꯤ ꯅꯤꯉꯣꯜꯅꯦꯕ
ꯎꯝ ꯂꯩꯊꯣꯛꯀꯗꯕꯅꯦ ꯍꯧꯖꯤꯛꯇꯤ ꯂꯩꯁꯥ ꯐꯥꯔꯛꯄ ꯃꯇꯝꯅꯤꯅꯀꯣ ꯐꯖꯔꯛꯄ ꯃꯇꯝꯅꯤ ꯍꯧꯖꯤꯛꯅ ꯋꯥꯈꯜ ꯋꯥꯔꯗꯤ ꯗꯤ ꯃꯤ ꯌꯦꯡꯕ ꯐ ꯃꯤ ꯌꯦꯡꯕ ꯌꯥꯔꯔꯣꯏꯌꯦ ꯄꯥꯁ ꯐꯪꯉꯔꯣꯏꯍꯦ ꯍꯧꯖꯤꯛꯅ ꯀꯦꯔꯒ ꯊꯣꯛꯑꯒ ꯇꯩꯊꯣꯛ ꯇꯩꯖꯤꯟ ꯇꯧꯔꯒ ꯀꯣ
ꯍꯣꯏꯅꯦ ꯑꯩꯅ ꯍꯧꯖꯤꯛ ꯇꯦꯔꯦꯁ ꯃꯊ ꯀꯥꯏꯌꯦꯕ
ꯎꯝ
ꯀꯥꯔꯒ ꯊꯥ ꯌꯦꯡꯉꯛꯑꯦꯕꯀꯣ ꯊꯥ ꯌꯦꯡꯕꯗꯣ ꯑꯁ ꯑꯗꯨꯗ ꯈꯜꯗꯤ ꯀꯩꯅꯣꯝꯃ ꯂꯥꯛꯄꯅꯤꯅꯦ
ꯅꯁ ꯅꯤꯡꯁꯤꯡꯉꯝꯒꯅꯤ ꯃꯤ ꯃꯤ ꯃꯌꯥꯝꯕꯨ
ꯍꯣꯏ ꯑꯁ ꯑꯗꯨ ꯑꯩꯈꯣꯏꯗꯤ ꯃꯤ ꯑꯃꯈꯛ ꯄꯥꯝꯗꯕꯤꯅ ꯃꯤ ꯃꯔꯤ ꯃꯉꯥ ꯎꯕ ꯋꯥ ꯅꯨ ꯃꯤꯠꯇ ꯑ
ꯌꯥꯝꯒꯅꯨ ꯌꯥꯝꯒꯅꯨ ꯂꯥꯁꯇ ꯌꯦꯡꯉ ꯃꯥꯥꯟꯁꯤꯂꯣꯡ ꯃꯥꯁꯤꯂ ꯄ ꯌꯥꯎ ꯂꯥꯛꯇꯅ ꯑꯃꯨꯛ
ꯅꯠꯇꯦ ꯑꯩꯅꯗꯤ ꯅꯨꯡꯁꯤꯕꯗꯤ ꯑꯃꯈꯛ ꯑꯣꯏꯔꯁꯨ ꯄꯥꯝꯕꯗꯤ ꯃꯔꯤ ꯃꯉꯥꯏꯅ ꯃꯤꯑꯣꯏꯕ ꯑꯣꯏꯅ ꯄꯣꯛꯑꯕꯅꯤꯅ ꯑꯗꯨꯒꯤꯅꯦꯗ ꯍꯧꯖꯤꯛꯄꯨꯗꯤ ꯑꯗꯨꯝ ꯁꯨꯝꯗ ꯁꯨꯝꯕ ꯋꯥꯜꯗꯣ ꯆꯔꯥꯡꯅꯕ ꯍꯥꯏꯇꯥꯔꯦꯀꯣ ꯑꯉꯥꯡ ꯑꯣꯏꯕꯒꯤ ꯅꯣꯏꯗꯤ
ꯃꯇꯝꯅꯦ ꯃꯅꯦ ꯁꯍꯤ
ꯏꯆꯦ ꯅꯣꯏꯗꯤ ꯈꯔ ꯀꯩꯅꯣ ꯇꯧꯈ꯭ꯔꯕꯅꯤꯅ ꯑꯃ ꯑꯃꯈꯛ ꯂꯩꯔꯝꯃꯅꯤꯅ ꯊꯥꯗ ꯌꯦꯡꯉ ꯊꯥꯗ ꯀꯩ ꯌꯦꯡꯉꯅꯤꯅ ꯑꯃꯈꯛ ꯎꯔꯝꯃꯅꯤꯕ ꯇꯦ
ꯑꯩꯈꯣꯏꯗꯤ ꯑꯍꯟ ꯑꯣꯏꯔꯛꯄꯅꯤꯅꯀꯣ
ꯍ
ꯀꯨꯗ꯭ꯔꯕꯅꯤ ꯅꯅꯥꯈ ꯑꯣꯏꯒꯗ ꯑꯩꯈꯣꯏꯒꯤꯗꯤ ꯀꯌꯥꯝ ꯃꯛꯔꯔꯣꯏ ꯑꯩꯈꯣꯏꯒꯤꯗꯤ ꯎꯕꯒꯨꯝ ꯎꯗꯕꯒꯨꯝ ꯇꯧꯔꯅꯤ ꯍꯧꯖꯤꯛꯇꯤ ꯑꯃꯈꯛꯇ ꯄꯥꯎ ꯎꯕꯒꯨꯝ ꯎꯗꯧ ꯃꯝꯅꯤ ꯃꯝꯅꯤꯗꯧ ꯁꯥ
ꯑ ꯑꯩꯗꯤ ꯍꯧꯖꯤꯛꯁꯦ ꯑꯩꯒꯤ ꯀꯩꯅꯣ ꯑꯩꯒꯤ ꯆꯍꯤ ꯃꯇꯝꯁꯦ ꯊꯥ ꯌꯦꯟꯒ ꯃꯔꯤ ꯃꯉꯥ ꯎꯕ ꯃꯇꯝ ꯑꯣꯏꯕ ꯃꯥꯜꯂꯦ
ꯅꯣꯏ ꯆꯍꯤ ꯀꯌꯥ ꯁꯨꯔꯒꯦ ꯍꯧꯖꯤꯛꯁꯦ
ꯑꯩꯗꯤ ꯆꯍꯤ ꯌꯥꯝ ꯑꯉꯥꯡ ꯑꯣꯏꯔꯦꯗ ꯀꯨꯟ ꯍꯦꯟꯒꯠ ꯍꯦꯟꯗꯣꯛꯄꯗ ꯉꯥꯏꯔꯤꯑꯦꯗ
ꯑꯁ ꯋꯥꯠꯂꯤꯗ ꯅ ꯑꯣꯏꯒꯦꯁꯤ ꯑꯗꯨꯗꯤ
ꯑꯗꯨꯒꯤꯅꯦ ꯑꯩꯅ ꯊꯥ ꯌꯦꯡꯕꯗ ꯃꯔꯤ ꯃꯉꯥ ꯎꯔꯤꯁꯦ
ꯑꯩꯈꯣꯏꯗꯤ ꯏꯆꯥꯒ ꯑꯅꯤ ꯑꯍꯨꯝ ꯑꯅꯤꯒ ꯂꯩꯕ ꯏꯕ ꯃꯇꯝꯒ ꯌꯧꯁꯤꯜꯂꯛꯈ꯭ꯔꯕꯅꯤ
ꯑꯁ ꯊꯥꯏ ꯅ ꯏꯆꯦꯗꯣ ꯑꯩ ꯑꯩꯈꯣꯏꯅ ꯇꯤꯟꯅꯕ ꯀꯥꯟꯗꯤ ꯏꯆꯦꯗꯤ ꯑꯗꯨꯝ ꯑꯩꯈꯣꯏꯒꯤ ꯂꯦꯡꯒꯥ ꯂꯩꯍꯧꯕꯅꯦ ꯑꯗꯣ ꯍꯧꯖꯤꯛꯀꯥꯟꯗꯤ ꯑꯩ ꯅꯪ ꯐꯖꯅꯗꯤ ꯎꯗ꯭ꯔꯦꯕꯀꯣ ꯑꯗꯨ ꯃꯤꯅꯗꯤ ꯑꯗꯨꯝ ꯏꯆꯦ ꯑꯩꯅ ꯏꯆꯦꯗꯣ ꯍꯥꯏꯕ ꯀꯥꯟꯗ ꯍꯪꯕ ꯀꯥꯟꯗ ꯑꯦꯁ ꯃꯥꯗꯤ ꯌꯥꯝ ꯐꯖ ꯊꯣꯛꯈ꯭ꯔꯦ ꯊꯥꯏꯅ ꯃꯥꯟꯅꯗ꯭ꯔꯦ ꯃꯤꯅꯗꯤ ꯌꯥꯝꯅ ꯍꯥꯏꯕꯤꯌꯦꯕ
ꯑꯁ ꯆꯍꯤ ꯑꯗꯨꯗꯤ ꯆꯍꯤꯗꯤ ꯑꯥ ꯁꯛꯇꯣ ꯅꯧꯔꯝꯔꯁꯨ ꯆꯍꯤꯗꯤ ꯑꯥ ꯌꯧꯔꯕꯅꯤꯅ ꯀꯔꯤ ꯃꯤꯅꯗꯤ ꯆꯍꯤꯗꯣ ꯃꯤꯅ ꯃꯤ ꯈꯔꯅ ꯆꯍꯤꯗꯣ ꯌꯦꯡꯉ ꯂꯩꯔꯤꯅꯦ ꯃꯤ ꯈꯔꯅ ꯁꯛꯛꯇ ꯌꯦꯡꯉ ꯂꯩꯌꯦ ꯑꯗꯨꯒ ꯑꯩ ꯁꯤꯅ ꯀꯔꯤ ꯀꯔꯤ ꯂꯥꯁꯇ ꯍꯥꯏꯔꯗꯤ ꯑꯩꯈꯣꯏꯅ ꯍꯥꯏꯔꯗꯤ ꯆꯍꯤꯗꯣ ꯍꯥꯏꯔꯛꯀꯗꯧꯕꯅꯦꯕ
ꯍꯣꯏꯅꯦ
ꯑꯣꯏꯔꯛꯀꯗꯧꯕꯅꯦ ꯑꯁꯦꯡꯕꯩꯅꯦ
ꯍꯣꯏꯅꯦ ꯏꯆꯦ ꯅꯪꯗꯤ ꯑꯗꯨꯗꯤ ꯂꯤꯔ ꯂꯤꯔꯒ ꯐꯖꯕꯤ ꯍꯥꯏꯕꯗꯣ ꯅꯪ ꯍꯥꯏꯇꯥꯔꯦꯅꯦ
ꯑꯁ ꯑꯗꯨ ꯃꯤ ꯃꯤ ꯃꯤꯛꯇ ꯃꯤ ꯃꯤ ꯃꯤꯒꯤ ꯅꯦ ꯑꯗꯨꯗꯁꯦ
ꯍꯣꯏꯅꯦ ꯃꯤ ꯏꯁꯩꯗꯒ ꯆꯥꯡꯗꯝꯅꯔꯒ ꯂꯤꯔ ꯂꯤꯔꯒ ꯐꯖꯩꯦ ꯈꯣꯠꯂꯦ ꯀꯥꯏꯅ ꯌꯥꯝꯅ ꯏꯁꯩ ꯏꯕꯁꯤꯡꯅ ꯇꯧꯋꯦꯅ
ꯍꯣꯏ ꯍꯣꯏ ꯍꯣꯏ ꯃꯤ ꯈꯔꯒꯤꯗꯤ ꯑꯣꯏꯔꯝꯕꯁꯨ ꯌꯥꯏ ꯑꯗꯨ ꯏꯁꯩꯗꯨꯁꯨ ꯃꯤ ꯈꯔꯒꯤꯅꯤꯅ
ꯑꯗꯨ ꯏꯆꯦꯒꯤꯁꯨ ꯌꯥꯎꯔ ꯃꯥꯜꯂꯦꯀꯣ ꯑꯗꯨꯗ
ꯌꯥꯎꯔꯝꯃꯗꯤ ꯂꯥꯏꯕꯥꯛꯄꯨ ꯐꯔꯦꯅꯦ
ꯍꯣꯏꯅꯦ ꯏꯆꯦ ꯑꯩꯅ ꯅꯪ ꯎꯕꯗꯤ ꯑꯗꯨꯝ ꯑꯉꯥꯡ ꯑꯣꯏꯅꯗꯤ ꯎꯔꯤꯌꯦꯗ ꯃꯤꯠꯇꯒꯤ ꯑꯩꯈꯣꯏꯗꯤ ꯍꯦꯟꯅ ꯑꯉꯥꯡ ꯑꯣꯏꯅ ꯎꯑꯦꯗ
ꯑꯁ ꯆꯍꯤꯕꯨꯗꯤ ꯆꯍꯤꯕꯨꯗꯤ ꯑꯥ ꯌꯧꯔꯕꯅꯦ
ꯑꯁ ꯆꯍꯤ ꯀ ꯑꯃ ꯋꯥꯠꯍꯧꯗꯦꯗ ꯅꯨꯡꯉꯥꯏꯅ ꯂꯩꯊꯣꯛꯑꯣꯗ ꯁꯛ ꯛꯇ ꯑꯉꯥꯡ ꯑꯣꯏꯔꯗꯤ ꯌꯥꯔꯦ
ꯃꯔꯛꯇ ꯑꯗꯨ ꯑꯗꯨꯅꯅꯤ ꯈꯜꯂꯤꯁꯦ ꯑꯩꯈꯣꯏꯁꯨ
ꯍꯣꯏ
ꯃꯤꯔꯣꯝꯗꯗꯤ ꯃꯤ ꯃꯣꯏꯗꯗꯤ ꯀꯩꯝꯇ ꯈꯟꯗꯦꯕ ꯆꯍꯤꯗꯣ ꯀꯨꯟꯊ꯭ꯔꯥ ꯅꯤꯐꯨ ꯁꯨꯔꯁꯨ ꯃꯣꯏꯗꯤ ꯀꯔꯤꯝꯇ ꯈꯟꯗꯦꯕ ꯑꯗꯨꯒꯤꯗꯣ ꯃꯣꯏꯗꯗꯤ ꯍꯥꯟꯅ ꯍꯥꯏꯕꯗꯤ ꯅꯨꯡꯉꯥꯏꯅ ꯍꯥꯏꯕꯗꯤ ꯍꯥꯟꯅ ꯅꯨꯡꯉꯥꯏ ꯍꯥꯏꯕꯗꯤ ꯄꯩꯁꯥ ꯄꯥꯏꯔꯒ ꯃꯣꯏꯅ ꯃꯁꯥꯒꯤ ꯄꯩꯁꯥꯒꯨꯝꯕ ꯄꯥꯏꯔꯒ ꯂꯣꯏꯅ ꯇꯧꯒꯦ ꯍꯥꯏꯕꯗꯣ ꯑꯗꯨꯒꯤ ꯋꯥꯈꯟꯗꯣ ꯂꯩꯕꯅꯤꯅꯀꯣ
ꯍꯣꯏꯅꯦ ꯑꯗꯨꯅꯦ ꯆꯤꯡꯔꯣꯝꯗꯗꯤ ꯈꯔ ꯀꯣ
ꯎꯝ
ꯀꯨꯟꯊ꯭ꯔꯥ ꯍꯦꯟꯒꯠꯂꯛꯑꯗꯤ ꯆꯤꯡꯂꯣꯝꯗꯗꯤ ꯍꯥꯏꯕꯗꯤ ꯍꯣꯏ ꯑꯩꯈꯣꯏ ꯑꯩꯈꯣꯏꯁꯨ ꯆꯤꯡꯗ ꯂꯩꯕꯅꯤꯅ ꯍꯣꯏ ꯆꯤꯡꯂꯣꯝꯗ ꯂꯩꯕꯒꯤ ꯀꯨꯟꯊ꯭ꯔꯥ ꯍꯦꯟꯒꯠꯂꯛꯑꯗꯤ ꯅꯨꯄꯤꯁꯤꯡꯗꯤ ꯑꯗꯨꯝ ꯌꯨꯝ ꯄꯥꯟꯕ ꯌꯥꯔꯦ ꯀꯥꯏꯅ
ꯑꯗꯨ ꯍꯣꯏ ꯑꯗꯨꯒ ꯑꯗꯨ ꯑꯩꯈꯣꯏꯔꯣꯝꯗꯅ ꯑꯩꯈꯣꯏ ꯆꯤꯡꯂꯣꯝꯗꯅ ꯁꯨꯃꯥꯏꯅ ꯇꯧꯋꯤꯅ ꯑꯗꯣ ꯑꯇꯣꯞꯄ ꯇꯝꯄꯥꯛ ꯔꯣꯝꯗ ꯂꯩꯕꯁꯤꯡ ꯑꯇꯣꯞꯄ ꯖꯒꯥꯗ ꯂꯩꯕꯁꯤꯡꯗꯨ ꯁꯨꯃꯥꯏꯅ ꯇꯧꯗꯦꯕ ꯃꯣꯏꯒꯤꯗꯤ